ꯍꯜꯂꯣ ꯅꯨꯡꯉꯥꯏꯔꯤꯕꯣ ꯏꯌꯥꯝꯕ
ꯑꯁ ꯅꯨꯡꯉꯥꯏꯔꯤꯅꯦ ꯅꯪꯗꯤ
ꯅꯨꯡꯉꯥꯏꯁꯦ ꯄꯨꯟꯈꯤꯗ ꯀꯨꯏꯔꯦꯅꯦ
ꯍꯣꯏꯅꯦ ꯀꯨꯏꯔꯦꯅꯦ ꯄꯨꯟꯈꯤꯗꯕ꯫ ꯑꯗꯣ ꯄꯨꯊꯣꯛꯑꯁꯤꯅꯦ ꯅꯣꯏꯔꯣꯝꯗꯣ ꯌꯥꯝ ꯖ ꯅꯣꯏꯔꯣꯝꯗꯣ ꯌꯥꯝ ꯐꯖꯔꯦꯁꯨꯨ ꯍꯥꯏ ꯍꯣꯝ ꯏꯁꯇꯦꯒ ꯌꯥꯝ ꯂꯩꯔ ꯃꯥꯜꯂꯦ꯫
ꯂꯩꯌꯦ ꯂꯩꯌꯦ꯫
ꯑꯁ ꯅꯣꯡꯇ ꯀꯣꯏꯔꯧ ꯈꯨꯠꯂꯧ ꯍꯥꯏꯗꯔꯤꯑꯩꯕꯨ ꯀꯔꯤꯒꯤꯅꯣ꯫ ꯑꯗꯣ ꯅꯪ ꯍꯣꯝ ꯏꯁꯇꯦ ꯇꯧꯕꯗꯣ꯫ ꯋꯥꯆꯞ ꯀꯩꯀꯥ ꯐꯦꯁꯕꯨꯛꯇꯗꯤ ꯄꯦꯖꯇꯗꯤ ꯀꯩꯀꯥꯗꯗꯤ ꯃꯌꯥꯝ ꯎꯔꯦ꯫ ꯅꯣꯡꯃꯇ ꯀꯣꯏꯔꯛꯑꯣ ꯍꯥꯏꯗꯨꯁꯤ ꯀꯩꯒꯤꯅꯣꯕ꯫
ꯑꯦ ꯏꯌꯝꯕ ꯈꯣꯏꯗꯤ ꯀꯣꯏꯔꯛꯑꯣ ꯍꯥꯏꯕꯅꯤ ꯑꯗꯨꯕꯨ ꯑꯃꯨꯛ ꯑꯩꯅ ꯀꯧꯕ꯫ ꯢꯌꯥꯝꯕ ꯍꯣꯢꯅ ꯂꯥꯅꯤꯡ ꯃꯇꯝ ꯂꯥꯛꯄ ꯌꯥꯢ ꯑꯦ ꯐꯣꯟ ꯇꯧꯔꯛ ꯁꯤꯗ ꯂꯥꯛꯑꯒꯦ ꯍꯥꯏꯔꯒ ꯆꯪꯉꯛꯑꯁꯨ ꯌꯥꯏ
ꯑꯁ ꯅꯨꯡꯉꯥꯏꯗꯧ ꯃꯥꯜꯂꯤꯅꯦꯍꯦ ꯅꯣꯏꯒꯤꯗꯣ ꯏꯁꯤꯡ ꯄꯥꯛ ꯉꯥꯛꯇꯒ ꯇꯧꯔꯒ
ꯑꯦ ꯅꯨꯡꯉꯥꯏꯕꯤꯅꯦ ꯑꯗꯣ ꯃꯤ ꯈꯣꯝꯃꯛ ꯄꯩꯁꯨ ꯀꯃꯤꯁꯟ ꯂꯩꯀꯣ꯫
ꯑꯣ ꯀꯃꯥꯏ ꯀꯃꯥꯏ ꯀꯃꯤꯁꯟꯗꯣ ꯀꯃꯥꯏ ꯀꯃꯥꯏ ꯇꯧꯒꯦ ꯑꯝꯇ ꯍꯥꯏꯔꯛꯑꯣ
ꯀꯃꯤꯁꯟꯁꯦ ꯍꯥꯏꯗꯤ ꯍꯥꯏꯗꯤ ꯑꯩꯈꯣꯏꯅ ꯍꯧꯖꯤꯛ ꯁꯪꯁꯦ ꯀꯩꯅꯣꯅꯤꯗꯅ ꯑꯩꯈꯣꯏ ꯊꯣꯏꯕꯤ ꯍꯣꯝ ꯢꯇꯦ ꯍꯥꯏꯗꯅ
ꯑꯥ
ꯑꯗꯣ ꯀꯩꯅꯣ ꯇꯧꯗꯣꯏꯅꯦꯕ ꯑꯥ ꯃꯤꯁꯦ ꯄꯔ ꯍꯦꯠꯇ ꯑꯩꯈꯣꯏꯅ ꯑꯌꯨꯛꯇ ꯇꯧꯔꯤꯁꯦ ꯑꯌꯨꯛꯇ ꯂꯧꯔꯤꯁꯤꯗꯤ ꯂꯨꯄꯥ ꯆꯍꯨꯝ ꯆꯍꯨꯝꯅꯦꯕ ꯄꯥꯔ ꯍꯦꯠꯇ
ꯑꯥ
ꯑꯗꯨꯒ ꯃꯣꯏꯅ ꯆꯥꯛ ꯀꯩꯅꯣ ꯆꯥꯛ ꯆꯥꯛ ꯏꯟꯁꯥꯡꯗꯣ ꯃꯣꯏꯅ ꯊꯣꯡꯉ ꯄꯨꯖꯔꯛꯀꯦ ꯍꯥꯏꯔꯒꯗꯤ ꯍꯥꯏꯗꯤ ꯀꯤꯠꯆꯟꯒꯤ ꯆꯥꯔꯖ ꯂꯧꯗ꯭ꯔꯒꯗꯤ ꯂꯨꯄꯥ ꯑꯗꯨꯏꯗꯤ ꯄꯩꯁꯥ ꯂꯧꯗ꯭ꯔꯦ꯫ ꯑꯗꯨꯒ ꯀꯤꯠꯆꯟ ꯆꯥꯔꯖ ꯃꯣꯏꯅ ꯀꯤꯠꯆꯟꯗꯣ ꯂꯧꯖꯒꯦ ꯋꯥꯏꯖꯒꯦ ꯍꯥꯏꯔꯒꯗꯤ꯫ ꯗꯤ ꯂꯨꯄꯥ ꯂꯤꯁꯤꯡ ꯑꯃ ꯂꯧꯗꯣꯏꯅꯦꯕ
ꯑꯣ
ꯀꯃꯥꯏꯅ ꯇꯧꯅꯤ ꯑꯗꯨꯗ ꯃꯤꯗꯣ ꯍꯥꯏꯗꯤ ꯑꯌꯨꯛ ꯅꯨꯃꯤꯗꯥꯡꯗꯅ ꯑꯃꯨꯛ ꯀꯩꯅꯣꯅꯦ ꯅꯨꯃꯤꯗꯥꯡꯗꯅ ꯄꯔ ꯍꯦꯠꯇ ꯆꯥꯝꯃꯉꯥ ꯑꯣꯏꯗꯣꯏꯅꯦꯕ ꯒꯤꯆꯟꯕꯨꯗꯤ ꯆꯞ ꯃꯥꯟꯅꯔꯦ ꯑꯗꯣ ꯀꯃꯤꯁꯟ ꯂꯧꯕ ꯍꯥꯏꯁꯤ ꯏꯌꯥꯝꯕꯅ ꯏꯌꯥꯝꯕ ꯑꯩ ꯈꯪꯅꯔꯤꯗꯅ ꯑꯗꯣ ꯏꯌꯥꯝꯕꯅ ꯃꯤ ꯁꯦ ꯀꯣꯜ ꯇꯧꯔꯛꯑꯒ ꯃꯤ ꯁꯨꯃꯥꯏꯅ ꯊꯥꯔꯛꯀꯦ ꯈꯣꯠꯀꯦ ꯍꯥꯏꯔꯒ ꯃꯤꯗꯨ ꯌꯥꯝ ꯌꯥꯝꯃꯒꯗꯤ ꯍꯥꯏꯗꯤ ꯃꯤ ꯇꯔꯥꯃꯨꯛ ꯂꯥꯛꯄꯒꯥꯏꯁꯤꯗꯤ ꯑꯩꯈꯣꯏꯗꯤ ꯄꯩꯁꯥ ꯆꯥꯎꯢꯅ꯫
ꯑꯥ
ꯅꯨꯃꯤꯗꯥꯡꯗꯒꯤ ꯂꯥꯛꯑꯗꯤ ꯑꯗꯨꯝ ꯄꯔ ꯍꯠꯇ ꯆꯥꯝꯃꯉꯥ ꯆꯥꯝꯃꯉꯥꯅꯤ ꯐꯅ ꯌꯥꯝ ꯂꯨꯄꯥ ꯆꯥꯝꯃꯉꯥ ꯑꯃ ꯂꯤꯁꯤꯡ ꯑꯃ ꯇꯥꯊꯣꯛꯑꯁꯨ ꯑꯗꯨꯝ ꯄꯩꯁꯥ ꯃꯌꯥꯝ ꯐꯪꯉꯤꯗꯅ ꯑꯩꯈꯣꯏꯗ ꯑꯗꯨ ꯗꯨꯅ꯫ ꯑꯗꯨꯃꯥꯏꯅ ꯃꯤ ꯆꯥꯝꯃ ꯃꯤ ꯆꯥꯝꯃꯩ ꯃꯤ ꯇꯔꯥꯒꯨꯝꯕ ꯑꯗꯨꯗꯩ ꯇꯔꯥꯅꯤꯊꯣꯏ ꯇꯔꯥꯃꯉꯥ ꯐꯥꯎ ꯌꯥꯔꯦ ꯑꯗꯨꯃꯥꯏꯅ ꯊꯥꯔꯛꯑꯒꯗꯤ ꯑꯗꯨꯝ ꯏꯌꯥꯝꯕꯣꯏꯗ ꯑꯩꯈꯣꯏꯅ ꯑꯗꯨꯝ ꯂꯨꯄꯥ ꯂꯤꯁꯤꯡ ꯑꯃ ꯅꯠꯇꯔꯒ ꯂꯤꯁꯤꯡ ꯆꯅꯤ ꯆꯍꯨꯝ ꯃꯉꯥꯢꯅ ꯑꯃꯨꯛ ꯄꯤꯔꯛꯀꯗꯣꯏꯅꯦꯕꯗꯣ
ꯑꯣ ꯑꯗꯣ ꯅꯣꯏꯒꯤ ꯍꯣꯝ ꯏꯁꯇꯦꯗ ꯂꯥꯛꯄꯗꯣ ꯑꯗꯨꯒꯤ ꯀꯩꯅꯣꯒꯤ ꯃꯣꯇꯣꯔ ꯕꯨꯠꯇ ꯆꯪꯕꯗꯣ ꯑꯗꯨ ꯃꯣꯇꯣꯔ ꯕꯨꯠꯀꯤ ꯇꯣꯉꯥꯟꯅ ꯑꯩꯈꯣꯏꯅ ꯆꯥꯔꯁ ꯑꯗꯨꯝ ꯄꯤꯗꯣꯏꯔ
ꯑ ꯃꯣꯇꯣꯔ ꯕꯨꯠꯇꯤ ꯆꯥꯔꯖ ꯄꯤꯗꯣꯏꯅꯦ ꯍꯥꯏꯗꯤ ꯃꯣꯏꯅꯃꯨꯛ ꯇꯣꯉꯥꯟꯅ ꯇꯧꯖꯕꯅꯤꯅ ꯑꯩꯈꯣꯏꯒꯤ ꯇꯧ
ꯑꯣ ꯍꯣꯝ ꯏꯁꯇꯦ ꯍꯣꯝ ꯏꯁꯇꯦꯒꯤ ꯑꯣꯏꯅꯗꯤ ꯇꯣꯉꯥꯟꯅ ꯃꯣꯇ ꯕꯕꯨꯣꯠ ꯊꯝꯕ ꯌꯥꯗꯦꯕꯀꯣꯣꯔ ꯕꯕꯨꯠ
ꯍꯣꯏ ꯍꯣꯏ ꯍꯤꯒꯨꯝꯕꯗꯤ ꯊꯝꯅꯩꯑꯌꯦꯕ ꯑꯗꯣꯈꯅ ꯑꯃꯨ ꯊꯗꯕ ꯍꯤ ꯑꯇꯣꯞꯄ ꯃꯣꯏ ꯑꯇꯣꯞꯄ ꯊꯝꯕ ꯌꯥꯎꯋꯦꯕ ꯑꯇꯣꯞꯄ ꯁꯪꯗꯤ ꯍꯤ ꯃꯆꯥ ꯑꯩꯈꯣꯏꯅ ꯈꯨꯠꯅ ꯑꯗꯨꯝ ꯃꯤꯅ ꯍꯣꯟꯕꯗꯣ ꯑꯗꯨꯗꯣ ꯇꯧꯅꯩꯑꯕ
ꯍꯤꯒꯨꯝꯕꯗꯣ ꯑꯝꯇ ꯊꯝꯍꯟꯅꯤꯡꯉꯦ ꯑꯩꯁꯦ ꯑ ꯍꯤ ꯍꯣꯟꯕꯁꯦ ꯑꯝꯇ ꯇꯝꯅꯤꯡꯉꯤꯅꯦ ꯏꯔꯣꯏꯕꯕꯨꯗꯤ ꯍꯩꯌꯦꯕꯀꯣ ꯇꯥꯔꯕꯁꯨ ꯑꯗꯨꯝ ꯏꯔꯣꯏꯔꯛꯀꯅꯦꯕꯣ ꯍꯤ ꯍꯣꯟꯕꯗꯣ ꯈꯔ ꯈꯔꯗꯤ ꯇꯝꯃꯝꯃꯕꯅꯦꯕꯀꯣ ꯑꯗꯣ ꯃꯃꯥꯏ ꯆꯨꯝꯕꯁꯦ ꯍꯩꯇꯕ ꯍꯥꯏꯇꯥꯔꯦ ꯑꯗꯣ ꯑꯨꯛꯇꯪ ꯍꯣꯜꯂ ꯇꯧꯅꯤꯡꯕ
ꯑꯣ ꯌꯥꯏ ꯀꯣꯏꯊꯣꯔꯛꯑꯣ ꯍꯤꯗꯣ ꯑꯩꯈꯣꯏꯒꯤ ꯂꯩꯇ꯭ꯔꯒꯁꯨ ꯈꯪꯅꯕ ꯃꯣꯏ ꯂꯩꯌꯦꯕ ꯑꯗꯨꯝ ꯑꯗꯨꯝ ꯍꯥꯏꯗꯤ ꯏꯃꯥꯟꯅꯕꯩ ꯃꯣꯏꯒꯤ ꯂꯩꯌꯦꯕ꯫ ꯑꯩꯈꯣꯏꯅꯗꯤ ꯍꯥꯏꯕꯅꯤꯅ ꯃꯣꯏꯗ ꯁꯨꯃꯥꯏꯅ ꯇꯧꯔꯣ ꯈꯣꯠꯂꯣꯅꯗꯣ ꯃꯣꯏꯗꯣ ꯏꯀꯥꯏꯁꯤꯔ ꯀꯩꯗꯣꯏꯅꯣ ꯈꯪꯗꯤ ꯌꯥꯗꯦꯕ ꯫
ꯅꯥꯇꯩꯃꯗꯣ ꯑꯝꯛꯇꯪ ꯅꯥꯇꯩꯃꯗꯣ ꯑꯨꯛꯇꯪ ꯄꯨꯔꯒ ꯍꯤꯒ ꯍꯣꯠꯂ ꯊꯧꯔꯒ ꯂꯣꯛꯇꯥꯛ ꯃꯌꯥꯗꯨ ꯑꯝꯇ ꯃꯌꯥꯗꯣ ꯀꯥꯊꯣꯛꯍꯜ ꯍꯤꯒꯠꯍꯟꯒꯦ ꯇꯧꯕꯅꯤꯅꯦ꯫
ꯑꯣ ꯃꯀꯥ ꯂꯥꯝꯅ
ꯑ ꯊꯔꯣ ꯊꯝꯕꯥꯜꯒꯥꯠꯇꯣꯀꯣ ꯍꯦꯛꯑꯒ ꯑꯩꯅ ꯌꯥꯝ ꯅꯨꯡꯁꯤꯕ ꯁꯥꯥꯅ ꯄꯤꯁꯟꯕꯗꯣ ꯑꯗꯨꯗꯅꯦ ꯃꯣꯏ ꯉꯥꯎꯖꯔꯤꯁꯦ ꯃꯣꯏ ꯀꯔꯤ ꯍꯥꯏꯅ ꯃꯇꯝ ꯃꯇꯝꯒꯤ ꯃꯇꯨꯡ ꯏꯟꯅ ꯏꯕꯨꯡꯉꯣ ꯅꯨꯄꯤꯁꯤꯁꯨꯕꯨ ꯃꯔꯩꯅꯤꯉꯥꯏ ꯀꯜꯂꯤꯕꯣ ꯀꯣꯏꯕ ꯄꯨꯕꯤꯔꯒ ꯄꯨꯕꯤꯔꯦꯗꯅꯀꯣ ꯀꯣꯏꯕ ꯁꯦ ꯑꯝ꯫ ꯄꯦꯜꯂꯛꯑꯒꯅ ꯀꯔꯤ ꯍꯥꯏ ꯈꯪꯕ꯭ꯔꯥ ꯗ꯭ꯔꯦꯁꯅꯨꯡ ꯑꯝꯇ ꯂꯩꯕꯤꯅꯦ ꯈꯪꯗꯦ ꯍꯥꯏꯕ
ꯑꯣ
ꯗ꯭ꯔꯦꯁ ꯑꯃꯨꯛ ꯂꯩꯕꯤꯔꯦꯗꯅꯀꯣ ꯀꯣꯏꯕ ꯑꯃꯨꯛ ꯄꯨꯕꯤꯗꯦ ꯑꯆꯥꯄꯣꯠ ꯑꯍꯥꯎ ꯑꯍꯥꯎꯕ ꯑꯃ ꯄꯤꯖꯗꯦ ꯑꯃꯨꯛ ꯍꯥꯏꯔꯛꯇꯣꯏꯕ
ꯑꯣ ꯁꯨꯝ ꯌꯦꯠꯀꯦꯅ ꯈꯟꯕꯗꯣ
ꯑꯥ ꯑꯥ ꯑꯗꯨꯝ ꯄꯤꯖꯔꯑꯦꯗꯅꯀꯣ ꯑ ꯁꯅꯥ ꯂꯨꯄꯥ ꯃꯤ ꯐꯖ ꯐꯣꯇꯣ ꯊꯒꯠꯂꯤꯁꯦ ꯑꯃꯨꯛ ꯂꯩꯕꯤꯗꯦ ꯈꯨꯗꯣꯡꯆꯥ ꯇꯧꯔꯤꯁꯨ ꯂꯩꯕꯤꯗꯦ ꯑꯩꯒꯤ ꯊꯣꯟꯕꯤꯗꯦꯅ ꯑꯃꯨꯛ ꯍꯥꯏꯔꯛꯇꯣꯏꯕ ꯑꯁ ꯈꯪꯗ꯭ꯔꯦ ꯉꯣ ꯅꯨꯄꯥ ꯑꯣꯏꯅ ꯄꯣꯛꯑꯃꯕꯁꯦ ꯈ꯭ꯋꯥꯏꯗꯒꯤ ꯇꯣꯟꯕ ꯑꯣꯏꯔꯝꯃꯦ ꯅꯨꯄꯥ ꯍꯥꯏꯁꯦ ꯅꯨꯄꯥ ꯍꯥꯏꯁꯦ ꯑꯀꯟꯕ ꯑꯣꯏꯔꯝꯗ꯭ꯔꯦꯀꯣ ꯇꯣꯟꯕ ꯑꯣꯏ ꯂꯩꯔꯝꯃꯦ
ꯑꯣ ꯑꯌꯥꯝꯕ ꯑꯩꯅ ꯈꯟꯕ ꯑꯃ ꯂꯩꯌꯦ ꯎ ꯅꯨꯄꯥꯁꯦ ꯅꯨꯄꯤꯁꯦ ꯑꯩꯩꯅ ꯑꯩ ꯑꯁꯨꯝ ꯊꯦꯡꯅꯔꯛꯄꯗ ꯅꯨꯄꯤꯁꯦ ꯃꯁꯛ ꯊꯤꯔꯁꯨ ꯑꯗꯨꯝ ꯅꯨꯄꯥ ꯐꯪꯕ ꯍꯥꯏꯇꯥꯔꯦ
ꯑꯥ
ꯑꯗ ꯅꯨꯄꯥ ꯃꯁꯛ ꯊꯤꯕꯗꯤ ꯊꯕꯛ ꯇꯧꯕ ꯅꯠꯇ꯭ꯔꯒꯅ ꯂꯥꯏꯔꯤꯛ ꯌꯥꯝ ꯍꯩ ꯔꯗꯤ ꯅꯨꯄꯤ ꯐꯕ ꯁꯨꯝ ꯈꯟꯕ ꯍꯥꯏꯇꯥꯔꯦ ꯉꯁꯥꯏ ꯅꯨꯄꯤꯗ ꯊꯕꯛ ꯆꯥꯎꯅ ꯇꯧꯕꯁꯨ ꯅꯠꯇꯦꯕ ꯊꯤꯕꯤꯁꯦ
ꯑꯥ
ꯑꯗꯨꯝ ꯐꯪꯉꯦꯕ ꯑꯗꯨ ꯃꯥꯅ ꯀꯣꯏꯔꯤꯕ ꯅꯨꯄꯥꯗꯨꯁꯨ ꯑꯗꯨꯝ ꯃꯁꯛꯇꯤ ꯌꯥꯝ ꯐꯖꯅ ꯅꯠꯇ꯭ꯔꯒꯁꯨ ꯑꯗꯨ ꯌꯦꯡꯕ ꯌꯥꯕ ꯍꯥꯏꯇꯥꯔꯦ ꯃꯥꯒ ꯌꯦꯡꯅꯔꯗꯤ
ꯑꯥ
ꯑꯗꯨ ꯍꯦꯛꯇ ꯐꯪꯉꯦꯕ ꯃꯣꯏꯁꯦ ꯁꯤ ꯌꯥꯝ ꯈꯪꯅꯤꯡꯕ ꯍꯥꯏꯇꯥꯔꯦ ꯀꯃꯥꯏꯅ ꯇꯧꯕꯖꯥꯠꯅꯣꯅ
ꯑꯁ ꯅꯨꯄꯥꯗꯨꯁꯨ ꯈꯪꯗꯦꯗ ꯑꯗꯨ ꯀꯔꯤ ꯍꯥꯏꯗꯣꯏꯅꯣ ꯃꯥꯏ ꯃꯃꯤꯠꯇ ꯅꯨꯄꯤꯗꯣ ꯐꯖꯅꯣ ꯎꯔꯨꯕꯩꯅꯤ ꯈꯪꯗꯦ ꯑꯗꯨꯅꯕꯨ ꯂꯞ ꯏꯁ ꯕ꯭ꯂꯥꯏꯟ ꯑꯅ ꯊꯣꯂꯝꯃꯤꯁꯤꯗꯤ ꯅꯨꯡꯁꯤꯕ ꯍꯥꯏꯕꯁꯤꯗꯤ ꯄꯨꯔꯥ ꯉꯥꯎꯕꯅꯤꯅ ꯑꯗꯨ ꯈꯪꯗꯦ ꯅꯨꯄꯥ ꯃꯁꯛ ꯊꯤꯕꯅ ꯅꯨꯄꯤ ꯃꯁꯛ ꯐꯖꯕ ꯂꯥꯎꯔꯛꯄ ꯀꯣ ꯍꯣꯏ ꯊꯕꯛ ꯅꯨꯡꯕ ꯇꯧꯕꯒꯤ ꯂꯧꯔꯛꯄ ꯑꯣꯏꯕꯁꯨ ꯌꯥꯏ ꯊꯕꯛ ꯇꯧꯗ꯭ꯔꯃꯛꯁꯨ ꯅꯨꯄꯥ ꯃꯁꯛ ꯊꯤꯕꯅ ꯅꯨꯄꯤ ꯃꯁꯛ ꯐꯖꯕ ꯂꯧꯕ ꯕꯥꯔꯤ ꯑꯃ ꯂꯩꯔꯤꯝꯅꯦ ꯀꯃꯥꯏꯅ ꯃꯣꯏꯗ ꯃꯣꯏꯗ ꯀꯔꯤ ꯀꯂꯥ ꯌꯥꯎꯕꯅꯣ ꯈꯪꯗꯦꯕ
ꯑꯥ
ꯇꯧꯗ꯭ꯔꯣ ꯑꯗꯨꯒ ꯅꯨꯄꯤ ꯃꯁꯛ ꯅꯨꯄꯤ ꯃꯁꯛ ꯊꯤꯕꯁꯤꯅ ꯅꯨꯄꯥ ꯃꯁꯛ ꯐꯖꯕꯗ ꯂꯩꯁꯟꯕꯒꯨꯝꯕ ꯑꯗꯨꯃꯥꯏꯅ ꯌꯥꯝ ꯇꯧꯕꯒꯨꯝꯕ ꯌꯥꯝ ꯊꯦꯡꯅꯩꯁꯦ ꯀꯔꯤ ꯃꯣꯏꯗ ꯁꯨꯝꯍꯜꯂꯤ ꯌꯥꯏ ꯎꯐꯧ ꯋꯥꯉꯥꯡ ꯁꯉꯥꯡꯗ ꯍꯩꯕꯅꯤ ꯈꯪꯗꯦ ꯑꯃꯗꯤ ꯁꯣꯏ ꯇꯧꯔꯝꯗꯧ ꯃꯥꯜꯂꯦꯅ ꯈꯟꯕꯗ ꯃꯁꯦ
ꯑꯣ
ꯑꯗꯨꯅꯦ ꯅꯨꯄꯤꯒꯤ ꯀꯩꯅꯣꯁꯦ ꯑꯝꯛꯇ ꯑꯩ ꯁꯃꯁ꯭ꯁꯦ ꯑꯝꯛꯇ ꯂꯣꯏꯁꯟꯒꯦ ꯅꯣꯏꯒꯤ ꯍꯧꯖꯤꯛ ꯍꯧꯖꯤꯛ ꯍꯥꯡꯉꯤꯕ ꯍꯣꯝ ꯏꯁꯇꯦꯗꯣ ꯑꯗꯨꯗ ꯏꯀꯨꯏ ꯀꯨꯏꯗꯕꯗ ꯑꯝꯇ ꯀꯣꯏꯔꯛꯀꯦ ꯍꯤꯗꯣ ꯑꯨꯛꯇꯪ ꯋꯥꯏꯔꯒ ꯀꯩꯅꯣ ꯊꯝꯃ ꯑꯝꯇ ꯄꯥꯏꯔꯒ ꯑꯝꯇ ꯏꯄꯥꯛꯀꯤ ꯐꯖꯕꯗꯣ ꯑꯨꯛꯇꯪ ꯋꯥꯏꯞꯇ ꯂꯧꯍꯟꯒꯦꯕ ꯑꯗꯨꯒ ꯑꯩꯈꯣꯏ ꯄꯥꯔꯇꯤꯗꯣ ꯂꯥꯛꯑꯒꯅꯦ ꯍꯣꯝ ꯏꯁꯇꯦꯗꯨꯗꯅꯦ ꯀꯩꯅꯣ ꯇꯧꯒꯦ ꯉꯥꯎꯁꯟꯒꯦ ꯌꯥꯕ ꯅꯠꯇ꯭ꯔꯣ
ꯑꯦ ꯌꯥꯏꯌꯦ ꯑꯗꯣ ꯏꯁꯄꯤꯀꯔ ꯅꯣꯡꯗꯤ ꯄꯨꯔꯛꯄ ꯌꯥꯗꯦꯀꯣ
ꯀꯩꯒꯤꯅꯣ ꯍꯥꯏꯁꯦ ꯏꯁꯄꯤꯀꯔ ꯊꯥꯔꯒ ꯏꯁꯩ ꯅꯣꯡꯃꯥꯏ ꯑꯃ ꯇꯧꯔꯒ ꯁꯛꯀꯗꯕꯅꯦ
ꯎꯝ ꯎꯝ
ꯑꯗꯨꯗꯤ ꯅꯠꯇꯗꯅ ꯢꯁ ꯂꯝꯍꯥꯡꯗꯨꯗ ꯏꯁꯄꯤꯀꯔ ꯄꯨꯔꯛꯄ ꯌꯥꯗꯦ ꯍꯥꯏꯔꯤꯁꯦ ꯀꯩ ꯃꯔꯝ ꯀꯩꯒꯤꯅꯣ
ꯀꯩꯅꯣ ꯇꯧꯢ ꯌꯥꯝꯕ ꯏꯁꯄꯤꯀꯔꯁꯦ ꯍꯥꯟꯅ ꯌꯥꯔꯝꯃꯦꯕ ꯀꯩꯅꯣ ꯇꯧꯢ ꯏꯃꯥꯟꯅꯕ ꯑꯇꯣꯞꯄ ꯑꯩꯈꯣꯏ ꯍꯥꯟꯅ ꯂꯥꯛꯑꯝꯕ ꯑꯗꯨꯝ ꯌꯥꯏꯑꯦꯕ ꯑꯗꯣ ꯀꯩꯅꯣ ꯇꯧꯒꯤꯕ ꯍꯥꯏꯇꯥꯔꯦ ꯑꯃꯨꯛꯇꯪ ꯈꯪꯅꯕꯔꯦ ꯍꯥꯏꯗꯤ ꯑꯩꯈꯣꯏꯒꯃꯛꯇꯤ ꯈꯪꯅꯕ ꯅꯠꯇꯕ ꯍꯧꯖꯤꯛꯀꯤ ꯃꯤꯒꯤ ꯂꯥꯛꯏꯁꯦ
ꯑꯥ
ꯃꯣꯏꯒꯤ ꯃꯅꯥꯎꯄꯥꯁꯤꯡꯒꯕꯨꯗꯤ ꯑꯩꯈꯣꯏ ꯈꯪꯅꯕ ꯑꯗꯣ ꯃꯅꯥꯎꯄꯥꯁꯤꯡ ꯍꯥꯏꯁꯤꯁꯨ ꯃꯣꯏꯒ ꯂꯝ ꯍꯥꯏꯐꯦꯠ ꯄꯨꯟꯕꯒꯤ ꯃꯅꯥꯎꯄꯥ ꯊꯣꯛꯄꯗꯨꯅꯦꯕ ꯃꯔꯤꯒꯤ ꯊꯣꯛꯄꯗꯨ ꯅꯠꯇꯦꯕ ꯑꯗꯨ ꯃꯣꯏꯗꯣ ꯈꯪꯅꯩ ꯈꯣꯠꯂꯦꯅ ꯑꯩꯈꯣꯏꯅ ꯊꯝꯃꯨꯕ ꯑꯗꯣ ꯃꯣꯏꯗꯤ ꯍꯦꯛꯇ ꯢꯁꯩꯒꯥꯗꯣ ꯏꯁꯄꯤꯀꯔ ꯑꯆꯧꯕ ꯄꯥꯡꯈꯠꯂꯒ ꯍꯦꯛꯇ ꯏꯁꯩꯁꯦ ꯈꯣꯡ ꯈꯣꯠ ꯇꯧꯔꯕꯖꯥꯠꯅꯤꯗ ꯑꯩꯈꯣꯏ ꯂꯩꯇꯦꯗꯅ ꯑꯩꯈꯣꯏꯗꯤ ꯑꯥꯗ ꯑꯗꯨꯝ ꯊꯝꯗꯣꯏꯅꯤ ꯃꯣꯏ ꯂꯩꯍꯧꯗꯣꯏꯅꯤꯗꯅ ꯑ ꯑꯩꯈꯣꯏꯁꯨ ꯈꯪꯗꯕ ꯃꯣꯏ ꯑꯗꯨꯃꯥꯏꯅ ꯇꯧꯔꯦꯗꯣ ꯑꯗꯨꯗ ꯀꯩꯅꯣ ꯇꯧꯕ ꯉꯁꯥꯏꯒꯤ ꯃꯣꯏꯗꯤ ꯑ ꯑꯍꯤꯡꯗꯩ ꯉꯥꯎꯕꯗꯨꯅ ꯑꯌꯨꯛ ꯄꯨꯡ ꯉꯥꯎꯔꯕꯖꯥꯠꯅꯤꯗ ꯑꯗꯨꯗ ꯑꯌꯨꯛꯀꯤ ꯍꯣꯏ ꯑꯌꯨꯛ ꯑ ꯅꯣꯡꯉꯥꯜꯂꯦ ꯃꯣꯏꯅ ꯂꯥꯡꯉꯤꯗꯣ ꯃꯈꯣꯏꯒꯤ ꯀꯩꯅꯣꯒꯤ ꯑꯩꯈꯣꯏꯒꯤ ꯊꯥꯡꯒꯒꯤꯗꯤ ꯍꯤ ꯇꯧꯔꯒ ꯑꯗꯨꯝ ꯉꯥ ꯐꯥ ꯆꯠꯅꯩꯗꯅ
ꯑꯣ ꯑꯌꯨꯛ ꯉꯇꯥꯟꯅ ꯍꯧꯒꯠꯂꯒ
ꯆꯪꯗꯕꯅꯦ ꯍꯣꯢ ꯍꯣꯏ ꯉꯥ ꯉꯥꯗꯣ ꯆꯪꯗꯕꯅꯦꯃꯤ ꯃꯣꯏꯅ ꯑꯃꯥꯏ ꯂꯥꯡꯉꯝꯅꯤꯅ ꯑꯗꯨ ꯐꯥꯌꯗꯕꯗꯨ ꯃꯣꯏꯅ ꯂꯥꯡꯒꯅꯨ ꯈꯣꯠꯀꯅꯣꯗꯨ ꯍꯥꯏꯖꯕꯖꯥꯠꯅꯤꯗ ꯑꯗꯨ ꯁꯨꯡ ꯌꯥꯗꯕ ꯑ ꯁꯨꯡ ꯌꯥ ꯌꯥꯗꯕꯗꯩꯗꯤ ꯇꯧꯕꯅꯤꯗ ꯃꯣꯏ ꯐꯨꯡꯒꯥ ꯐꯨꯡꯒꯥꯥ ꯅꯝꯖꯤꯜꯂꯒ ꯍꯥꯠꯇꯣꯏꯅꯤꯅ ꯇꯧꯔꯒ ꯍꯦꯛꯇ ꯄꯨꯔꯥ ꯋꯥꯊꯣꯛ ꯁꯖꯥꯎ ꯊꯣꯛꯑꯝꯃꯅꯤꯗ ꯑꯗꯩꯗꯤ ꯑꯃꯝ ꯊꯤꯡꯒ꯭ꯔꯦ ꯀꯩꯅꯣ ꯏꯁꯄꯤꯀꯔꯁꯦ
ꯑꯣ
ꯏꯁꯄꯤꯀꯔ ꯐꯥꯏꯟ ꯂꯧꯔꯦ ꯍꯧꯖꯤꯛ
ꯏꯁꯄꯤꯀꯔ ꯍꯦꯛ ꯊꯥꯔꯝꯕꯗ ꯐꯥꯏꯟ ꯂꯧꯕꯅ
ꯍꯣꯏ ꯍꯣꯏ ꯐꯥꯏꯟ ꯂꯧꯕ ꯍꯥꯏꯅ ꯍꯣꯏ ꯑꯗꯨ ꯀꯨꯏꯕꯨꯗꯤ ꯀꯨꯏꯔꯣꯏ ꯃꯇꯝ ꯈꯔ ꯈꯛꯇꯪꯒꯤ ꯑꯣꯏꯗꯣꯏꯅꯦꯕ ꯑꯗꯨ ꯑꯗꯨꯏꯁꯨ ꯍꯧꯖꯤꯛꯃꯛꯇꯤ ꯇꯧꯁꯟꯅꯤꯡꯗꯕ ꯑꯗꯨꯗꯣ
ꯏꯁꯄꯤꯀꯔꯗꯣ ꯊꯥꯔꯒ ꯁꯥꯟꯅꯩ ꯌꯨꯅꯩꯗꯅ ꯇꯧ ꯂꯩꯏꯕꯗꯨ ꯅꯨꯡꯉꯥꯏꯇꯦꯗꯅꯀꯣ ꯁꯨꯝ
ꯎꯝ
ꯃꯌꯥꯝꯗꯨꯒꯤ ꯄꯥꯔꯇꯤꯗꯨꯒꯤ ꯅꯨꯡꯉꯥꯏꯕ ꯑꯣꯏꯅ ꯏꯁꯩ ꯃꯆꯥ ꯑꯃ ꯀꯔꯤ ꯑꯃ ꯁꯛꯑ ꯈꯣꯠꯂꯒ ꯇꯧꯕꯗꯨꯕꯨꯗꯤ ꯑꯗꯨꯗꯤ ꯐꯗꯣꯏꯅꯦꯕ ꯅꯠꯇ꯭ꯔꯥ
ꯎꯝ
ꯑꯗꯨ ꯅꯠꯇꯕꯤꯗ ꯃꯣꯏ ꯑꯗꯨꯃꯥꯏꯅ ꯂꯩꯥꯁꯟꯕꯗꯨꯗꯤ ꯅꯨꯡꯉꯥꯏꯇꯦ ꯑꯗꯨꯗꯤ ꯐꯨꯒꯗꯝꯅꯦ ꯑꯩꯅ ꯑꯣꯏꯗꯤ ꯐꯨꯔꯝꯃꯅꯤ ꯅꯍꯥꯟꯅ ꯀꯟꯊꯠꯀꯗꯕꯅꯤ ꯐꯅ ꯃꯆꯥ ꯄꯩꯁꯥ ꯄꯥꯏꯕ ꯃꯆꯥ ꯃꯁꯨ ꯑꯣꯏꯔꯁꯨ ꯂꯝꯍꯦꯜꯂꯗꯤ
ꯃꯥꯅꯦ ꯑꯦ ꯑꯗꯨꯗ ꯢꯌꯥꯝꯕ ꯅꯣꯏ ꯑꯦꯝ ꯃꯨꯢ ꯕꯣꯝ ꯄꯣꯛꯈꯥꯏ ꯍꯥꯢꯗꯨ ꯀꯃꯥꯏꯅ ꯇꯧꯔꯤꯅꯣ
ꯑꯗꯨꯒꯤ ꯄꯥꯎꯗꯣ ꯃꯤꯅ ꯃꯌꯥꯝ ꯍꯪꯅꯔꯤꯅꯦ ꯑꯩꯗꯤ ꯀꯗꯥꯏꯗ ꯄꯣꯛꯈꯥꯏꯅꯣꯁꯨ ꯈꯪꯗꯦ ꯀꯃꯥꯏꯅ ꯀꯥꯏꯗ ꯇꯧꯏ ꯍꯥꯏꯒꯦ
ꯑꯩꯅ ꯑꯍꯜ ꯑꯃꯗ ꯍꯪꯕꯅꯦ ꯑꯩꯅ ꯍꯥꯟꯅ ꯂꯩꯃꯤꯟꯅꯕ ꯑꯍꯟ ꯑꯍꯜ ꯑꯃꯗ ꯑꯗꯨꯝ ꯃꯣꯏꯅ ꯍꯥꯏꯕꯗꯣ ꯅꯨꯡ ꯅꯣꯡꯉꯥꯜꯂꯝꯗꯥꯏ ꯑꯗꯏꯋꯥꯏ ꯍꯥꯏꯌꯦꯕ ꯄꯨꯡ ꯑꯍꯨꯝ ꯃꯔꯤ ꯁ꯭ꯋꯥꯏꯐꯥꯎꯀꯤ ꯆꯥꯡ ꯍꯥꯏꯕ ꯃꯣꯏꯗꯣ ꯃꯣꯏꯁꯨ ꯐꯖꯅ ꯈꯪꯗꯕ ꯖꯠꯅꯤꯗ ꯄꯥꯎꯗꯣ ꯐꯖꯅ ꯂꯧꯗꯕꯒꯤ
ꯑꯣ ꯑꯣ ꯑꯣ
ꯑꯁꯣꯝꯒꯤ ꯅꯣꯠ ꯒꯦꯠꯇꯣ ꯑꯗꯨꯅ ꯀꯥꯏꯔꯔꯦ
ꯑꯣ ꯉꯔꯥꯡꯅꯦ ꯑꯩꯅ
ꯑ
ꯉꯔꯥꯡ ꯀꯩꯅꯣꯒ ꯕꯣꯟ ꯁꯥꯟꯅꯩꯗꯅ ꯏꯁꯄꯦꯟꯒ ꯃꯣꯔꯣꯀꯣꯒ ꯕꯣꯜ ꯁꯥꯟꯅꯕꯗꯣ
ꯑ
ꯃꯣꯔꯣꯀꯣꯔꯣ ꯏꯁꯄꯟꯒ ꯁꯥꯟꯅꯕꯗꯨꯕꯨ ꯀꯥꯎ ꯔꯦꯅꯦ
ꯏꯁꯄꯦꯟꯒ ꯃꯣꯔꯣꯀꯣꯒ
ꯏꯁꯄꯦꯟꯒ ꯃꯣꯔꯣꯀꯣꯒꯃ ꯑꯣ ꯐ꯭ꯔꯥꯟꯁ ꯀ ꯍꯣꯏ ꯏꯁꯄꯦꯟꯒ ꯃꯣꯔꯣꯀꯣ ꯅꯠꯇꯦ ꯕꯦꯜꯖꯤꯌꯝꯒ ꯀꯩꯅꯣꯒ ꯁꯥꯟꯅꯈꯤꯗꯥꯏ ꯉꯔꯥꯡ꯫ ꯏꯁꯄꯦꯟꯒ ꯁꯥꯟꯅꯕ ꯑꯗꯨ ꯁꯥꯟꯅꯕꯒꯤ ꯀꯩꯅꯣꯗꯣ ꯂꯣꯏꯔꯛ ꯑꯦꯗꯅꯀꯣ ꯑꯗꯒꯤꯗꯤ ꯑꯩꯅ꯫ ꯅꯣꯏ ꯗꯥ ꯑꯥꯅꯤꯁꯇꯣ ꯇꯨꯝꯐꯝꯁꯨ ꯂꯩꯇꯕꯅꯦ ꯀꯩꯅꯣ ꯇꯧꯒꯦ ꯍꯥꯏꯕ ꯎꯝ꯫ ꯃꯥꯏ ꯀꯥꯗ ꯍꯜꯂꯒꯦꯅ ꯅꯣꯡ ꯊꯤꯠꯂꯤ ꯊꯤꯠꯂꯤ ꯇꯏꯕꯀꯣ꯫ ꯑꯗꯨ ꯊꯤꯟꯕꯤꯔꯝꯃꯦꯕ ꯑꯩꯅ ꯃꯥꯏꯗ ꯑꯗꯨ ꯊꯤꯟꯕꯤꯔ ꯃꯇꯨꯡꯗ꯫ ꯑꯩꯁꯦ ꯉꯥꯏꯍꯥꯛ ꯇꯨꯝꯕꯗꯤ ꯌꯥꯔꯝꯗꯦꯕꯀꯣ ꯇꯨꯝꯕ ꯌꯗꯕ ꯑꯩꯈꯣꯏ ꯇꯨꯝꯃꯦ ꯑꯗꯨꯒ ꯅꯣꯡꯉꯥꯟꯕꯗꯨꯁꯨ ꯉꯟꯅ ꯄꯨꯡ꯫ ꯑꯩꯈꯣꯏ ꯇꯨꯝꯃꯤꯗꯣ ꯄꯨꯡ ꯃꯅꯤ ꯃꯈꯥꯏ ꯑꯗꯨꯋꯥꯏꯗ ꯇꯨꯝꯈ꯭ꯔꯕꯅꯦꯕꯀꯣ ꯍꯥꯏꯗꯤ ꯃꯤꯀꯞ ꯊꯣꯛꯂꯛꯄ ꯍꯥꯏꯇꯥꯔꯦ ꯉꯟꯅ ꯄꯨꯡ ꯀꯩꯅꯣꯗ ꯑꯥ ꯃꯔꯤ ꯁꯥꯏꯗ ꯃꯔꯤ ꯃꯉꯥ ꯁꯥꯏꯗꯥ ꯍꯥꯏꯗꯤꯑꯣꯏꯃꯥꯜꯅꯦ ꯑꯗꯨꯗꯒꯤꯗꯤ ꯃꯈꯣꯟ ꯑꯃ ꯑꯩꯈꯣꯏꯒꯤ ꯄꯣꯡ ꯂꯥꯎꯕ ꯄꯣꯛꯈꯥꯏꯈꯤꯕꯀꯣ ꯑꯩꯅ ꯈꯜꯂꯤꯁꯤꯅ꯫ ꯉꯁꯥꯏꯒꯤ ꯂꯝꯕꯤ ꯁꯦꯝꯕ ꯂꯩꯗꯅ ꯂꯝꯕꯤ ꯍꯧꯖꯤꯛ ꯀꯪꯀ꯭ꯤꯠ ꯊꯥꯔ ꯁꯦꯝꯕꯤꯗꯅ ꯑꯩꯈꯣꯏ ꯑꯁꯣꯝ ꯅꯥꯀꯟꯒꯤꯗꯣ ꯂꯞ ꯔꯣꯠꯀꯤꯗꯣ ꯑꯗꯣꯝꯗ꯫ ꯑ ꯒꯥꯔꯤ ꯀꯩꯅꯣ ꯑꯩꯈꯣꯏꯒꯤ ꯖꯦꯁꯤꯕꯤꯒꯤ ꯒꯥꯔꯤꯒ ꯃꯌꯥꯝ ꯂꯩꯕ ꯇꯥꯇꯥꯒ ꯗꯤꯝꯄꯔꯒ ꯃꯌꯥꯝ ꯂꯩꯕꯗꯨꯗ ꯃꯣꯏ ꯒꯤ ꯇꯌꯥꯔꯗꯣ ꯄꯣꯛꯈꯥꯏꯔꯛꯄ ꯅꯤꯡꯉꯨꯔꯦꯕ꯫
ꯑꯣ꯫
ꯑꯗꯨꯗꯤ ꯑ ꯀꯅꯥꯅꯣꯝꯅ ꯉꯁꯥꯏ ꯑꯩꯈꯣꯏ ꯏꯆꯦꯅꯅ ꯀꯩꯅꯣ꯫ ꯅꯣꯏ ꯑꯦꯝ ꯌꯨꯗ ꯕꯣ ꯄꯣꯛꯈꯥꯏ ꯍꯥꯏꯁꯤ ꯆꯨꯝꯕ꯭ꯔꯁꯤꯅꯦꯕ꯫
ꯑ꯫
ꯑꯩꯅ ꯀꯩꯅꯣ ꯇꯥꯗꯦꯗ ꯑꯁꯤꯅꯦꯕ ꯑꯩꯅ ꯕꯣꯝ ꯀꯥꯏ ꯍꯥꯏꯗꯤ꯫
ꯑꯣ꯫
ꯇꯥꯑꯗꯦꯗ ꯀꯃꯥꯏꯅ ꯄꯣꯈꯥꯏꯔꯤ ꯖꯥꯠꯅꯣ ꯁꯤꯅꯦꯕꯀꯣ꯫ ꯑꯗ ꯑꯁ ꯃꯤꯅ ꯅꯤꯝꯐꯨ ꯅꯤꯝꯐꯨ ꯉꯥꯡꯅꯩꯑꯦ꯫ ꯐꯥꯒꯤ ꯇꯧꯅꯔ ꯁꯟꯗꯣꯛꯏ ꯖꯥꯠꯂꯁꯤꯅꯦꯕ ꯀꯣ꯫
ꯑ
ꯑꯗꯣ ꯑꯦ ꯃꯈꯣꯟꯗꯤ ꯇꯥꯕꯗꯤ ꯇꯥꯍꯧꯗꯤ ꯇꯁꯦꯡꯅꯅꯦꯕ
ꯎꯝ ꯑꯩꯁꯨ ꯏꯃꯥꯟꯅꯕꯗ ꯍꯪꯕꯅꯦ ꯏꯃꯥꯟꯅꯕꯒꯩꯅ ꯀꯩꯅꯣꯇꯣ ꯑꯩꯈꯣꯏ ꯕꯥꯅꯁꯨ ꯄꯣꯛꯈꯥꯏꯅꯦꯅ ꯍꯥꯏꯔꯛꯄ ꯑꯦ ꯀꯃꯥꯏꯅ ꯇꯧꯔꯤꯁꯥꯠ ꯅꯣ ꯏꯃꯥꯟꯅꯕ ꯂꯩꯕꯅꯤ ꯍꯪꯒꯦꯅ ꯍꯪꯕꯅꯤꯗ꯫ ꯑ ꯃꯣꯏꯗꯤ ꯈꯪꯗꯦꯅ ꯍꯥꯏꯕꯅꯦ ꯑꯃꯨꯛ ꯑꯗ ꯑꯩꯅ ꯄꯣꯛꯈꯥꯏꯗ꯭ꯔ ꯖꯠꯂꯅ꯫ ꯈꯜꯂꯛ ꯀꯥꯟꯁꯤꯗ ꯐꯦꯁꯕꯨꯛꯁꯦ ꯁꯨꯝ ꯍꯥꯡꯕꯁꯤꯗ꯫ ꯑꯩꯈꯣꯏꯒꯤ ꯃꯦꯟꯒꯦꯠꯇꯣ꯫ ꯄꯨꯔꯥ ꯕꯣꯝꯅ ꯄꯣꯛꯈꯥꯏꯔꯒ ꯊꯥꯒꯠꯂꯛꯄꯅꯤ ꯀꯔꯤ ꯁꯨꯃꯥꯏꯅ ꯀꯥꯏꯔ ꯆꯥꯠꯂꯣꯅꯦꯅ ꯍꯪꯅꯅꯕꯅꯦ ꯑꯃꯨꯛ꯫ ꯀꯥꯏꯕ ꯅꯠꯇꯦ ꯋꯥꯊꯤꯅꯦꯅ ꯍꯥꯏꯅꯦꯔꯦ꯫ ꯀꯥꯏꯗꯦꯗ ꯅꯣꯔꯠ ꯒꯦꯠꯇ ꯄꯣꯛꯈꯥꯏꯕꯅꯤꯗ ꯃꯥ ꯍꯥꯏꯗꯣ ꯅꯣꯔꯠ ꯒꯦꯠꯇꯅꯤ ꯍꯥꯏꯕ ꯁꯣꯝ ꯁꯦꯀꯦꯟ ꯒꯦꯠ ꯂꯣꯝꯒꯤꯗꯣ꯫
ꯑꯣ ꯃꯦꯟꯒꯦꯇ ꯀꯥꯏꯗꯦꯗ ꯅꯣꯔꯒꯦꯇ꯫ ꯑꯩ ꯑꯁꯣꯝꯒꯤ ꯄꯣꯛꯈꯥꯏꯕꯗꯣ ꯑꯗꯨꯕꯨ ꯀꯥꯏꯕ꯭ꯔꯣꯕ ꯒꯦꯠꯇꯣ꯫